ꯍꯜꯂꯣ ꯍꯜꯂꯣ ꯇꯥꯔꯕꯣ
ꯇꯥꯏꯌꯦ ꯇꯥꯏ
ꯇꯥꯏ ꯇꯥꯏ ꯎꯝ
ꯇꯥꯔꯕꯣ
ꯀꯩꯗꯧꯔꯝꯃꯤꯅꯣ
ꯇꯥꯕ꯭ꯔꯕ
ꯇꯥꯕ꯭ꯔꯕ ꯍꯥ ꯀꯩꯗꯧꯔꯝꯃꯤꯅꯣ
ꯀꯩꯁ ꯇꯧꯗꯦ
ꯇꯦꯁ ꯇꯧꯗꯦ ꯄꯩꯈꯥ ꯀꯨꯏꯔꯛꯇ꯭ꯔꯅꯤꯅ ꯑꯣ ꯄꯩꯈꯥꯒꯤ ꯅꯪ ꯁ꯭ꯋꯤꯝꯃꯤꯡ ꯆꯠꯄꯗ ꯆꯠꯂꯤꯕ꯭ꯔꯣ ꯍꯥꯥ ꯍꯜꯂꯣ ꯍꯜꯂꯣ ꯍꯜꯂꯣ ꯀꯥꯏ ꯆꯠꯈ꯭ꯔꯒꯦ ꯑꯃꯥꯁꯤꯕꯣ ꯍꯣꯠ ꯁ꯭ꯄꯣꯠ ꯁꯝꯃ ꯀꯥꯏꯖꯠꯈ꯭ꯔꯒꯦ ꯍꯜꯂꯣ